ꯍꯜꯂꯣ
ꯑ ꯍꯜꯂꯣ
ꯑꯣ
ꯇꯥꯔꯦ ꯇꯥꯔꯦ
ꯔꯦ ꯇꯗꯅ
ꯀꯁꯨ ꯇꯧꯗꯦ ꯅꯪꯗꯤ ꯀꯔꯤ ꯇꯧꯕ꯭ꯔꯣ
ꯑꯩꯗꯤ ꯏꯔꯨꯕ ꯂꯣꯏꯔꯒ ꯍꯧꯖꯤꯛ ꯇꯣꯛꯅꯤꯡꯉꯥꯏ ꯇꯧꯔꯤꯌꯦꯦ ꯆꯥꯛ ꯇ ꯑꯔ ꯀꯣ ꯑ ꯉꯁꯤꯁꯦ ꯎꯝ ꯀꯩꯅꯣ ꯀꯥꯎꯔꯦ ꯁꯤꯡꯖꯨ ꯀꯣꯕꯤ ꯁꯤꯡꯖꯨ ꯑꯗꯨꯒ ꯍꯟꯖꯥꯡꯗꯣ ꯗꯥꯜ ꯃꯥꯜꯂꯦꯗ ꯍꯥꯎꯕ꯭ꯔꯣ ꯍꯥꯎꯕꯒꯤ ꯍꯟꯖꯥꯡꯒꯤ ꯃꯃꯤꯡ ꯐꯥꯎ ꯀꯥꯎꯔꯦ
ꯅꯪ ꯊꯣꯡꯕ꯭ꯔꯣ ꯅꯠꯇꯦ ꯑꯩ ꯑꯩꯈꯣꯏ ꯆꯥꯛ ꯊꯣꯡꯕ ꯅꯨꯄꯤ ꯂꯩꯌꯦ ꯍꯣꯁꯇꯦꯜ ꯂꯩꯕꯗꯨꯅꯦ ꯑꯩ
ꯑꯣ
ꯑꯗꯨꯒꯅꯤ ꯍꯥꯎꯋꯕꯗꯤ ꯎ ꯅꯪꯗꯤ ꯀꯩꯇꯪ ꯆꯔꯦ
ꯑꯩꯁꯨ ꯑꯜꯂ
ꯆꯥꯏꯗꯥ ꯎꯝ
ꯃꯣꯂꯨꯝ ꯈꯔ ꯅꯦꯝ ꯅꯦꯝꯊꯥꯋꯣ ꯑꯩꯒꯤ ꯈꯣꯟꯖꯦꯜ ꯑꯣꯏꯅ ꯇꯥꯔꯦ
ꯑꯣ
ꯍꯝ
ꯇꯥꯕ꯭ꯔꯥ
ꯎꯝ ꯍꯧꯖꯤꯛꯇꯤ ꯇꯥꯗ꯭ꯔꯦ
ꯄꯨꯔꯥ
ꯑꯣ
ꯑꯣ ꯉꯁꯥꯏꯗꯣ ꯏꯀꯣ ꯆꯠꯂꯦꯕ ꯍꯧꯖꯤꯛꯁꯨ ꯑꯃꯨꯛ ꯇꯥꯠꯂꯦ ꯑꯣ ꯄꯨꯔꯥ ꯌꯥꯏ ꯒꯣꯜꯆꯜꯂꯁꯨ ꯀꯥꯏꯗꯦ
ꯏꯀꯥꯏꯕ ꯑꯩꯒꯤ ꯈꯣꯟꯖꯦꯜ ꯇꯥꯕꯗꯨ ꯏꯊꯟꯇ
ꯎꯝꯍꯝ ꯑꯗꯨꯝ ꯈꯔ ꯂꯩꯔꯒ ꯐꯒꯗ꯭ꯔꯥ ꯈꯪꯗꯦ ꯌꯦꯡꯉꯨ
ꯎꯝ
ꯕꯣꯜ ꯌꯦꯡꯒꯗꯔꯣ ꯅꯪ
ꯌꯦꯡꯗ꯭ꯔꯗꯤ
ꯗꯔꯥꯗꯤ ꯑꯁ ꯑꯩꯗꯤ ꯐ꯭ꯔꯦꯟꯁꯅꯦ ꯅꯪꯗꯤ
ꯆꯞ ꯃꯥꯟꯅꯩ ꯁꯤꯗꯤ ꯑꯁ ꯑꯩꯗꯤ ꯑꯗꯨꯝ ꯁꯞꯄꯣꯔꯠ ꯇꯧꯋꯦꯗ
ꯇꯧꯋꯦꯗ ꯑꯩꯗꯤ ꯑꯥꯔꯖꯦꯟꯇꯤꯅꯥ ꯉꯝꯗ꯭ꯔꯗꯤ ꯌꯥꯔꯦꯗ ꯆꯨꯝꯃꯦ ꯅꯪꯅ ꯍꯥꯏꯕꯗꯣ ꯎꯝꯍꯝ ꯃꯥꯗꯦꯀꯣ ꯏꯪꯂꯦꯟꯟꯅ ꯐꯖꯅ ꯅꯩꯔꯅꯤ ꯑꯁ ꯑꯔꯖꯦꯟꯇꯤꯅꯥ ꯄꯣꯕꯗꯨꯅꯦ ꯑꯩ ꯉꯥꯏꯔꯤꯁꯦ
ꯎꯝ ꯑꯥꯔꯖꯦꯟꯇꯤꯅ ꯍꯦꯛ ꯄꯣꯕꯒ ꯁꯥ
ꯄꯣꯔꯇꯨꯒꯜꯕꯨꯕ ꯑꯁ
ꯎꯝ ꯁꯥ ꯊꯣꯡꯕ ꯆꯥꯅꯤꯕ ꯑꯥꯔꯖꯦꯟꯇꯤꯅꯥ ꯍꯦꯛ ꯄꯣꯕꯒ
ꯑꯩꯁꯨ ꯖꯒꯣꯏ ꯁꯥꯔꯦ
ꯍꯤꯍꯤ
ꯅꯍꯥꯟ ꯃꯣꯏ ꯏꯖꯤꯞꯀꯥ ꯁꯥꯟꯅꯕꯗꯣ
ꯎꯝ
ꯑꯗꯨ ꯅꯨꯃꯤꯠꯇ ꯏꯖꯤꯞ ꯉꯝꯃꯅꯤ ꯍꯥꯏꯅ ꯑꯩꯗꯤ ꯍꯔꯥꯎ ꯃꯟꯕꯒꯤ ꯍꯥꯐ ꯊꯣꯛꯇ꯭ꯔꯤꯉꯩꯗꯥ ꯑꯅꯤ ꯆꯟꯕꯗꯣ ꯃꯣꯏ ꯑꯩꯁꯦ ꯏꯁꯇꯦꯇꯁꯇꯒ ꯊꯥꯒꯠꯅꯦ ꯍꯜꯂꯦꯂꯨꯌꯥ ꯒꯥꯏꯅ ꯑꯗꯨꯒ ꯂꯥꯁꯇꯗꯤ ꯎꯝ ꯔꯤꯄꯤꯠ ꯔꯤꯄꯤꯠ ꯑꯍꯨꯝ ꯆꯪꯟꯈꯔꯕ ꯋꯥꯅꯤ ꯃꯣꯏꯗꯣ
ꯌꯥꯗꯦ ꯌꯥꯗꯦ
ꯌꯥꯔꯦ
ꯃꯣꯏꯒꯤ ꯔꯦꯐ꯭ꯔꯤꯁꯤꯡꯗꯣ ꯂꯣꯏꯅ ꯑꯥꯔꯖꯦꯟꯇꯤꯅꯥꯗ ꯁꯞꯄꯣꯔꯠ ꯇꯧꯕꯀꯣ ꯑꯗꯨꯒꯤꯅꯦ
ꯑꯁ ꯑꯁꯦꯡꯕ ꯇꯥꯜꯂꯦ ꯅꯇ꯭ꯔꯗꯤ ꯉꯝꯒ꯭ꯔꯅꯤ ꯑꯔꯖꯦꯟꯇꯤꯅ ꯏꯖꯤꯞꯇꯅ ꯃꯣꯏꯅ ꯏꯖꯤꯞ ꯄ꯭ꯂꯦꯌꯔꯗ ꯏꯟꯊꯨꯕꯗꯨꯗꯤ ꯐꯣꯜ ꯄꯤꯗꯦ ꯑꯗꯨꯒ ꯈꯤꯇꯪ ꯈꯤꯇꯪ ꯇꯧꯕꯗꯣ ꯎꯝ ꯎꯝ ꯑꯥꯔꯖꯦꯟꯇꯤꯅꯥ ꯄ꯭ꯂꯦꯌꯔꯗ ꯑꯗꯨꯒ ꯐꯣꯜ ꯂꯣꯏ ꯄꯤꯔꯦ ꯏꯁ ꯀꯦꯕꯣꯒ ꯁꯥꯟꯅꯕꯗꯨꯁꯨ ꯑꯥꯔꯖꯦꯟꯇꯤꯅꯥ ꯌꯥꯝ ꯋꯥꯏ ꯃꯣꯏꯗꯣ ꯀꯅꯥ ꯀꯅꯥ ꯂꯩꯕꯔꯣ ꯍꯧꯖꯤꯛ ꯑꯩ ꯏꯊꯟꯗ ꯂꯩꯗ
ꯉꯁꯤꯗꯤ ꯀꯃꯥꯏ ꯀꯃꯥꯏ
ꯀꯃꯥꯏꯅ ꯇꯧꯈ꯭ꯔꯦ ꯉꯁꯤꯗꯤ ꯑꯗꯨꯝ ꯇꯨꯝꯃ ꯂꯩꯕꯅꯦ ꯉꯁꯤꯗꯤ
ꯑꯗꯣ ꯇꯨꯝꯕꯗꯤ ꯅꯨꯡꯉꯥꯏꯗꯦꯅ
ꯅꯪꯗꯤ
ꯑꯩꯁꯨꯅꯤ ꯇꯨꯝꯃꯒ ꯀꯣꯏꯕ ꯆꯠꯄꯒ
ꯊꯕꯛ ꯂꯩꯇꯔꯦ ꯎꯝ ꯀꯣꯂꯦꯖꯒꯨꯝꯕꯗꯤ ꯆꯠꯇꯦ
ꯎꯝ ꯆꯠꯇꯔꯦ
ꯆꯠꯇ꯭ꯔꯦ
ꯅꯪꯗꯤ
ꯅꯪꯗꯤ ꯑꯩꯗꯤ ꯀꯣꯂꯒꯦ ꯂꯣꯏꯔꯦ
ꯑꯣ
ꯂꯁꯤ ꯍꯥꯏ ꯑꯗꯨꯅ
ꯎ ꯍꯧꯖꯤꯛꯇꯤ ꯀꯔꯤꯃꯨꯛ ꯇꯧꯒꯅꯤ ꯈꯜꯂꯦ
ꯇꯦ ꯑꯗꯣ ꯃꯥꯁꯇꯔ ꯑꯃꯨꯛ ꯇꯝꯅꯤꯡꯕꯗꯣ ꯑꯩꯁꯦ ꯕꯣꯔꯗꯤꯡꯗ ꯂꯩꯕ ꯑꯣꯖꯥ ꯇꯧꯕ ꯑꯗꯨꯒꯤ ꯐꯔꯛ ꯇꯥꯕ
ꯀꯥꯏꯗ ꯑꯣꯖꯥ ꯑꯣꯏꯒꯦ
ꯑꯣꯏ ꯑꯣꯖꯥ ꯑꯣꯏꯒꯦ ꯑꯣ ꯀꯥꯏꯗ ꯍꯥꯏꯕ꯭ꯔꯥ
ꯎꯝ
ꯁꯤ ꯏꯝꯐꯥꯜ ꯗꯅꯤꯗ
ꯐꯔꯦ ꯐꯔꯦ
ꯎꯝ
ꯃꯥꯁꯇꯔ
ꯃꯥꯁꯇꯔꯗꯨꯗꯤ ꯑꯦꯝ ꯌꯨꯗ ꯑꯃꯨꯛ ꯇꯧꯒꯦꯔꯥ ꯈꯪꯗꯦ ꯑꯩꯁꯦ ꯒ꯭ꯌꯥꯟ ꯇꯥꯗ꯭ꯔꯦ ꯇꯧꯁꯤꯔꯥ ꯇꯧꯔꯣꯏꯁꯤꯔꯥ
ꯇꯧꯑꯣꯅ
ꯈꯪꯗꯦꯗꯥ
ꯀꯩ ꯁꯕꯖꯦꯛꯇꯅꯣ ꯅꯪ
ꯅ ꯑꯩ ꯖꯤꯑꯣꯒ꯭ꯔꯥꯐꯤꯗ
ꯐꯥꯌꯦ ꯐꯥꯌꯦ
ꯍ ꯍ ꯈꯪꯗ꯭ꯔꯦ ꯇꯣꯛꯐꯝ ꯈꯪꯗ꯭ꯔꯦ ꯅꯪꯅ ꯇꯧꯕ ꯐꯒꯅꯤ ꯍꯥꯏꯕꯗꯣ ꯑꯗꯨꯝ ꯇꯧ
ꯑꯣꯖꯥ
ꯑꯣꯖꯥ ꯎꯝ ꯄꯨꯡ ꯀꯌꯥꯗ ꯇꯨꯝꯕ꯭ꯔꯥꯅꯣꯏꯗꯤ
ꯑꯩꯗꯤ ꯊꯦꯡꯅꯦ ꯇꯨꯝꯃꯦꯗꯥ
ꯇꯨꯝꯃꯦꯗ ꯍꯧꯒꯠꯄꯁꯨ ꯊꯦꯡꯅꯝꯒꯅꯤꯗ ꯑꯗꯨꯗꯤ
ꯍꯥ
ꯑꯥ ꯍꯧꯒꯠꯄꯁꯨ ꯊꯦꯡꯅ ꯍꯧꯒꯠꯂꯝꯒꯅꯤ ꯑꯗꯨꯗꯤ ꯑꯝ ꯍꯧꯒꯠꯄꯁꯨ ꯊꯦꯡꯅ ꯑꯩꯗꯤ ꯊꯦꯡꯅ ꯇꯨꯝꯃꯁꯨ ꯉꯟꯅ ꯇꯨꯝꯃꯁꯨ ꯍꯧꯒꯠꯄꯗꯤ ꯐꯥꯏꯚꯇ ꯍꯧꯒꯠꯇ꯭ꯔꯗꯤ ꯌꯥꯗꯦ
ꯅꯗꯤ
ꯑꯩ ꯍꯣꯁꯇꯦꯜꯗ ꯂꯩꯕꯅꯤꯅ ꯎꯄꯥꯏ ꯂꯩ ꯍ ꯂꯩ ꯀꯦ
ꯐꯩꯌꯦ ꯐꯩꯌꯦ ꯁꯨꯃꯥꯏꯅ ꯇꯧꯒꯗꯕꯅꯤ
ꯇꯧꯒꯗꯕꯅꯦ
ꯆꯍꯤꯗꯤ
ꯆꯍꯤꯗꯤ ꯀꯌꯥꯃꯨꯛ ꯁꯨꯔꯕ꯭ꯔꯣ ꯀꯨꯟꯅꯤꯊꯣꯏ ꯁꯨꯔꯦ
ꯑꯣ ꯑꯩꯁ
ꯑꯩꯁ ꯅꯪꯗꯤ ꯌꯥꯝꯅ ꯉꯜꯂꯦꯅ ꯅꯪ ꯒ꯭ꯔꯦꯖꯨꯑꯦꯁꯟ ꯂꯣꯏꯕꯗꯣ ꯍꯣꯏ ꯑꯩ ꯃꯥꯁꯇꯔ ꯑꯃꯨꯛ ꯇꯝꯃꯗꯤ ꯅꯦꯛꯁ ꯌꯔꯒꯨꯝꯕ ꯂꯣꯏꯒꯅꯤ ꯇ꯭ꯋꯦꯟꯇꯤ ꯊ꯭ꯔꯤꯗꯀꯣ ꯆꯍꯤ ꯇ꯭ꯋꯦꯟꯇꯤ ꯊ꯭ꯔꯤꯗ ꯂꯣꯏꯒꯗꯕ
ꯀꯩ ꯀꯣꯂꯦꯖꯇ ꯂꯣꯏꯕ꯭ꯔꯣ ꯅꯪꯒꯤ ꯒ꯭ꯔꯦꯖꯨꯋꯦꯠꯇꯣ ꯑꯣ
ꯐꯩꯌꯦ ꯐꯩꯌꯦ
ꯑꯩꯁꯨ
ꯑꯩꯁꯨ ꯎꯖꯥꯗꯤ ꯑꯣꯏꯅꯤꯡꯕꯅꯤ ꯍꯌꯦꯡꯋꯥꯏ ꯌꯦꯡꯒꯦ ꯃꯅꯤꯄꯨꯔꯗꯔ ꯃꯄꯥꯟꯗꯔ
ꯈꯪꯗꯦ ꯄꯤ ꯑꯩꯩꯆ ꯗꯤ ꯑꯃꯨꯛ ꯇꯝꯔꯒ ꯌꯦꯡꯒꯦ
ꯑꯩꯁꯨ ꯇꯝꯅꯤꯡꯉꯦ ꯑꯗꯨꯕꯨꯀꯣ ꯑꯁ ꯇꯝ ꯇꯝꯃꯒ ꯑꯦ ꯇꯝꯃꯣ ꯇꯝꯃꯣ ꯑꯗꯨ ꯇꯝ ꯇꯝꯃꯒ ꯊꯕꯛ ꯐꯪꯗꯔꯗꯤ ꯃꯇꯝꯁꯨ ꯃꯥꯡꯉꯦ ꯏꯀꯥꯏꯁꯨ ꯏꯀꯥꯏꯁꯨ
ꯊꯕꯛ ꯇꯧꯕ ꯐꯪꯗ꯭ꯔꯁꯨ ꯚꯦꯠ ꯎꯖꯥꯅ ꯄ꯭ꯔꯥꯏꯚꯦꯠ ꯁ꯭ꯀꯨꯜꯗ ꯑꯣꯖꯥ ꯑꯣꯏꯕ ꯌꯥꯏꯌꯦ
ꯑꯁ ꯑꯗꯨ ꯇꯝꯃꯒ ꯄ꯭ꯔꯥꯏꯚꯦꯠ ꯁ꯭ꯀꯨꯜꯗ ꯑꯣꯖꯥꯗ ꯑꯣꯏꯕꯗꯤ ꯁꯤ ꯌꯥꯝ ꯋꯥꯌꯦ ꯑꯣꯖꯥ ꯑꯣꯏꯕꯁꯦ
ꯑꯗꯨꯒ ꯅꯪꯒꯤ ꯁ꯭ꯀꯨꯜ ꯑꯃ ꯑꯗꯨ ꯁꯦꯝꯒꯠꯄ ꯌꯥꯏ ꯄꯤꯍꯦꯠꯗꯤ ꯂꯩꯔꯗꯤ ꯍꯥ
ꯄꯩꯁꯥ ꯗꯔꯀꯥꯔ ꯂꯩꯅ ꯑꯩꯈꯣꯏꯅꯤ ꯀꯣꯂꯦꯞ ꯇꯧꯁꯦ ꯑꯗꯨꯗꯤ ꯒꯨꯠ ꯑꯥꯏꯗꯤꯌꯥꯅꯤ ꯄꯔꯤꯟꯁꯤꯄꯥꯜ ꯑꯦꯟ ꯚꯥꯏꯁ ꯄꯔꯤꯟꯁꯤꯄꯥꯜ ꯍꯥꯏꯅ
ꯎꯝ
ꯑꯣꯏꯕ ꯌꯥꯏ ꯐꯩꯌꯦ ꯑꯩꯁꯨ ꯚꯦꯁꯇꯤ ꯇꯞꯅꯤꯡꯕꯅꯦ ꯑꯗꯨꯕꯨ ꯑꯁ ꯇꯝꯕ ꯉꯝꯗ꯭ꯔꯦ
ꯇꯝꯃꯨ ꯇꯝꯃꯨ ꯀꯔꯤꯒꯤ ꯉꯝꯗꯕꯅꯣ
ꯅꯪꯗꯤ ꯏꯝꯐꯥꯜꯗ ꯂꯩꯕ꯭ꯔꯥ
ꯑ ꯏꯝꯐꯥꯜꯗ ꯂꯩꯈꯔꯦ
ꯂꯩꯈꯔꯦ ꯅꯪꯗꯤ ꯑꯦꯝ ꯑꯦ ꯑꯦꯝ ꯑꯦ ꯇꯝꯕ꯭ꯔꯣ ꯑꯦꯝ ꯑꯦ ꯂꯣꯏꯔꯕꯣ
ꯑꯩꯁꯨ ꯑꯦꯝ ꯌꯨꯗ ꯔꯤꯁꯥꯔꯁ ꯇꯧꯔꯤꯗ
ꯌꯥꯝ ꯐꯩꯌꯦ
ꯈꯪꯗ꯭ꯔꯦ ꯑꯩꯁꯨ ꯀꯔꯝꯍꯥꯏꯅ ꯇꯧꯒꯗꯅꯣ
ꯑꯩꯁꯨ ꯇꯝꯅꯤꯡꯉꯦ
ꯃꯇꯝꯁꯤꯅ
ꯈꯪꯅꯤ ꯍꯥꯌꯦꯟ ꯌꯥꯏ ꯑꯃꯨꯛ ꯊꯦꯡꯅꯔꯝꯕꯁꯨ ꯌꯥꯏ ꯍꯥꯏꯕꯗꯤ ꯅꯪꯗꯨ ꯁꯤꯡꯒꯜ ꯑꯣꯏꯔꯝꯃꯣ ꯑꯩꯁꯨ ꯁꯤꯡꯒꯜ ꯑꯣꯏꯔꯤ ꯈꯟꯗꯕꯤ ꯍꯥꯏꯅ
ꯌꯥꯗ꯭ꯔꯦꯅꯦ
ꯈꯪꯗꯦꯅꯦ
ꯈꯠꯅꯕꯗꯤ ꯌꯥꯏ
ꯌꯥꯏ ꯑꯗꯣ ꯅꯪ ꯅꯪ ꯂꯩꯔꯃꯗꯤ ꯈꯪꯗ꯭ꯔꯦ ꯂꯣꯕꯅꯣ
ꯑꯗꯨꯗꯤ ꯍꯤꯁꯇ꯭ꯔꯤ
ꯏꯁ ꯂꯩꯗ ꯏꯁ ꯇꯟꯅꯦ ꯍꯣꯏ ꯍꯣꯏ ꯃꯣꯏ ꯃꯔꯤꯕꯨꯗꯤ ꯇꯥ-ꯇꯥꯅꯤ ꯑꯗꯨꯝ ꯑꯟꯗꯔꯁꯇꯦꯟ ꯇꯧꯔꯗꯤ ꯏꯕ ꯅꯨꯡꯉꯥꯏꯀꯣ ꯑꯗꯨꯕꯨ ꯕꯥꯏꯍꯥꯔ ꯇꯧꯕꯗꯨꯅꯦꯕ ꯉꯝꯗꯥꯕꯁꯦ ꯚꯥ ꯇꯧꯅꯤꯡꯉꯥꯏ ꯂꯩꯇꯦ
ꯑꯗꯨꯁꯨ ꯌꯥꯝꯅ ꯃꯔꯨ ꯑꯣꯏꯌꯦ ꯑꯗꯨ ꯌꯥꯝꯅ ꯃꯔꯨ ꯑꯣꯏꯕꯗꯤ ꯏꯝꯄꯦꯛ ꯒꯨꯝꯕ ꯗꯨꯅꯦꯕ
ꯒꯦꯕ ꯎꯝ
ꯑꯗꯨꯗ ꯅꯪ
ꯑꯗꯨꯗ ꯅꯪꯅ ꯐꯖꯅ ꯏꯔꯗꯤ ꯂꯩꯔꯦ ꯐꯌꯦ ꯑꯥꯁ
ꯍꯤꯁꯇ꯭ꯔꯤꯗꯤ ꯌꯥꯝ ꯂꯥꯢ
ꯌꯥꯝ ꯂꯥꯏꯕꯅꯦ ꯑꯗꯨ ꯂꯨꯗꯤ ꯂꯨꯋꯦ ꯑꯗꯨ ꯄ꯭ꯔꯦꯛꯇꯤꯀꯦꯜꯒꯨꯝꯕꯗꯤ ꯂꯩꯇꯦꯀꯣ ꯅꯣꯏꯗꯤ ꯍꯤꯁꯇ꯭ꯔꯤꯗꯤ ꯄ꯭ꯔꯦꯛꯇꯤꯀꯦꯜꯗꯤ ꯂꯩꯇꯦ ꯑꯥ ꯀꯥꯏꯗꯒꯤ ꯄ꯭ꯔꯦꯛꯇꯤꯀꯦꯜ ꯂꯩꯗꯣꯢꯅꯣꯗ ꯎꯝ ꯍꯣ ꯑꯁ ꯈꯣꯏ ꯖꯣꯒ꯭ꯔꯥꯐꯤꯗꯤ ꯎꯝ ꯅꯣꯢꯒꯨꯝꯕꯗꯤ ꯄꯤꯌꯦ ꯀꯣ ꯑꯥ ꯐꯤꯗꯤ ꯂꯣꯋꯦꯗ
ꯎꯝ ꯍꯤꯁꯇ꯭ꯔꯤ ꯁꯥꯏꯠ
ꯁꯥꯏꯠꯇꯒꯨꯝꯕ ꯄ꯭ꯔꯣꯖꯦꯛ ꯑꯗꯨꯝ ꯄꯤꯌꯦ ꯑꯗꯨꯝ ꯆꯠꯄꯔꯥ ꯃ꯭ꯌꯨꯖꯤꯌꯝ ꯒꯨꯝꯕ
ꯎꯝ ꯑꯗꯨꯝ ꯆꯠꯂꯦ
ꯑꯥ ꯑꯗꯨꯘꯗꯤ ꯏꯟꯇꯔꯦꯁ ꯂꯩ
ꯑꯗꯨꯁꯨ ꯅꯪꯁꯨ ꯇꯧꯔꯝꯒꯗꯕꯅꯤꯅꯧ
ꯎꯝ ꯖꯣꯐꯤꯁꯨꯅꯤꯅ ꯆꯠꯅꯤꯅ
ꯎꯝ
ꯖꯣꯒ꯭ꯔꯥꯐꯤꯅ ꯁꯔꯚꯦ ꯑꯃ ꯑꯗꯨ ꯆꯠꯄꯥ
ꯍꯥꯏꯗꯤ ꯃꯦꯞꯒꯨꯝꯕ ꯏꯕ ꯍꯩꯇꯕ ꯑꯦꯠꯂꯥꯁꯇꯣ ꯑꯗꯨ ꯍꯩꯇꯕꯅꯤ ꯑꯩꯅ ꯇꯥꯟꯗꯕꯥ
ꯑꯩꯅ ꯌꯦꯛꯄ ꯒꯨꯝꯕꯗ ꯅꯨꯡ ꯉꯥꯏꯕ
ꯑꯧꯗꯤ ꯌꯦꯛꯄꯗꯤ ꯍꯩꯇ꯭ꯔꯦ
ꯄ꯭ꯔꯣꯖꯦꯛꯒꯨꯝꯕꯗꯤ ꯌꯥꯝꯕꯅꯦ ꯍꯤꯁꯇ꯭ꯣꯔꯨ ꯁꯨ
ꯆꯩꯌꯣ ꯎꯝ ꯌꯥꯝꯃꯝꯒꯅꯤ ꯑꯁ ꯇꯜꯂꯦ ꯑꯗꯣ ꯑꯩꯗꯤ ꯂꯥꯁ ꯃꯤꯅꯤꯠ ꯈꯛꯇ ꯍꯦꯛ ꯍꯦꯛ ꯇꯧꯕ ꯑꯗꯨꯒꯤ ꯋꯥꯏꯑꯦꯕ ꯅꯪ ꯏꯒꯣ ꯆꯠꯅꯦꯕꯣ ꯅꯪ ꯏꯗꯣ ꯕꯦꯛꯒ ꯍꯜꯂꯛꯄ꯭ꯔꯥ ꯅꯪꯒꯤ ꯈꯣꯟꯖꯦꯜꯗꯥ ꯑꯃꯨꯛ ꯑꯗꯨꯝ ꯍꯜꯂꯛꯄ꯭ꯔꯥ